ꯏꯕꯦꯝꯃꯥ ꯆꯥꯛꯆꯥꯔꯕ
ꯆꯥꯔꯦ
ꯀꯩꯗꯧꯔꯤꯕ
ꯑꯉꯥꯡ ꯁꯨꯝ ꯐꯃꯨꯡꯗ ꯁꯨꯝ ꯂꯩꯔꯝꯕꯅꯤꯗ ꯆꯥꯔꯕꯣ
ꯆꯥꯔꯦ
ꯍ‌ꯣ ꯀꯩꯗꯧꯔꯤꯅꯣ ꯀꯔꯤ ꯏꯟꯁꯥꯡ ꯆꯥꯔꯕ ꯌꯦꯔꯨꯝ ꯊꯣꯡꯉꯦ ꯑꯦ ꯍꯤꯡꯒꯣꯟꯗ ꯄꯣꯠ ꯊꯥꯍꯧꯗ꯭ꯔꯣ ꯍꯥꯏꯁꯤꯕꯣ
ꯍꯧꯋꯤꯍꯦ ꯃꯌꯥꯝꯃ ꯁꯨꯝ ꯆꯥꯅꯤꯡ ꯉꯛꯇꯔꯦ ꯀꯩꯅꯣ ꯍꯥꯥ
ꯀꯩꯀꯩ ꯊꯥꯔꯤꯅꯣ ꯌꯦꯔꯨꯝꯒꯨꯝꯕ ꯆꯥꯕꯗꯤ ꯐꯠꯇꯦ ꯍꯥꯏꯗꯤ ꯕꯣꯏꯂ ꯭ꯔ ꯃꯔꯨꯝꯁꯦ ꯆꯥꯕꯗ ꯐꯠꯇꯦꯕ ꯏꯁꯥꯗ ꯁꯣꯛꯑꯦꯕ ꯅꯖ ꯆꯥꯏꯌꯦꯡꯗꯁꯨ ꯍꯥꯏꯗꯤ ꯏꯁꯥꯅ ꯈꯪꯅ ꯊꯥꯖꯕ
ꯆ ꯃꯆꯥꯥꯁꯁꯤꯡꯁꯦꯍꯜꯂꯤ
ꯑꯣ ꯀꯩꯀꯩ ꯊꯥꯔꯤꯕ ꯍꯧꯖꯤꯛꯁꯦ ꯍꯤꯡꯒꯣꯜꯗ ꯀꯔꯤ ꯀꯔꯤ ꯀꯃꯥꯏ ꯀꯃꯥꯏ ꯀꯔ ꯝ ꯀꯔꯝ ꯀꯔꯝꯕꯅꯣ ꯊꯥꯔꯤꯁꯤꯕꯣ
ꯍꯧꯖꯤꯛꯁꯦ ꯑꯆꯥꯄꯣꯠꯇꯩ ꯍꯧꯔꯒ ꯆꯨꯖꯥꯛ ꯊꯕꯤ
ꯎꯝ
ꯑꯆꯥꯄꯣꯠꯀꯤ ꯁꯔꯨꯛ
ꯑꯥ
ꯀꯔꯣꯟ ꯑꯈꯥꯕꯤ ꯈꯥꯃꯦꯟ
ꯎꯝ
ꯌꯦꯟꯗꯦꯝ ꯃꯣꯔꯣꯛ ꯎ ꯃꯣꯔꯣꯛ ꯑꯗꯒꯤ ꯁꯥ ꯃꯔꯣꯏ ꯀꯥꯟꯅꯕ ꯉꯥꯛꯇꯅꯤ
ꯑꯣ ꯍꯥꯔ ꯍꯥꯔꯒꯨꯝꯕ
ꯃꯦꯟꯂ ꯊꯕꯤ ꯑꯩꯈꯣꯏꯗꯤ ꯍꯥꯔ ꯑꯩꯈꯣꯏꯗꯤ ꯍꯥꯔ ꯁꯤꯖꯤꯟꯅꯗꯦ
ꯑꯣ ꯑꯗꯨ ꯌꯥꯝ ꯐꯩ ꯑꯗꯨꯃꯥꯏꯅ ꯑꯥ
ꯇꯤꯜ ꯍꯤꯗꯥꯛ ꯑꯗꯒꯤ ꯍꯤꯗꯥꯛ ꯐꯠꯇꯕ ꯀꯥꯞꯇꯦ
ꯑꯥ
ꯑꯩꯈꯣꯏ ꯆꯥꯕꯅꯤꯅ ꯑꯩꯈꯣꯏꯗꯒꯤ ꯄꯣꯠ ꯌꯣꯜꯂ ꯑꯩꯈꯣꯏꯗꯒꯤ ꯌꯣꯜꯂꯒ ꯆꯥꯔꯤꯁꯤꯡꯁꯤꯗꯤ ꯃꯣꯏꯅ ꯐꯖ ꯐꯖꯕ ꯇꯥꯅ ꯈꯜꯂꯤꯗꯣ ꯐꯖꯕꯗꯣ
ꯑꯥ
ꯑꯃꯠꯇ ꯀꯥꯟꯅꯔꯣꯏꯕ
ꯑꯥ
ꯑꯩꯈꯣꯏꯁ ꯌꯣꯜꯂꯤꯁꯤꯦ ꯊꯕꯤꯔ ꯑꯣꯏꯔꯁꯨ ꯃꯣꯏꯅ ꯑꯆꯧꯕ ꯐꯖꯕ ꯈꯜꯂꯦ ꯍꯤꯗꯛ ꯀꯥꯞꯁꯟ ꯀꯥꯞꯁꯟ ꯄꯁꯜꯂ ꯆꯥꯎꯍꯟꯕ ꯈꯥꯃꯦꯟꯔꯣꯏꯁꯦ ꯑꯆꯧꯕ ꯐꯖꯕ ꯈꯂꯦ ꯃꯔꯤꯜ ꯅꯥꯔꯤꯜ ꯑꯀꯨꯞꯄꯗꯨ ꯈꯪꯗꯦ
ꯎꯝ
ꯐꯖꯕ ꯐꯖꯕ ꯐꯖꯕ ꯅ
ꯐꯖꯕꯗꯤ ꯍꯤꯗꯥꯛ ꯀꯥꯞꯄꯤꯃꯦ ꯑ ꯃꯥꯅꯦ
ꯐꯖꯕꯗꯤ ꯍꯤꯗꯥꯛ ꯀꯥꯞꯄꯤ ꯀꯨꯏꯅꯁꯨ ꯊꯝ ꯌꯥꯗꯕ ꯑꯩꯈꯣꯏꯗꯤ ꯑꯩꯈꯣꯏꯗꯤ ꯍꯦꯛꯄ ꯄꯣꯠꯁꯦ ꯐꯔꯤꯤꯁꯇ ꯍꯥꯞꯇ꯭ꯔꯁꯨ ꯅꯨꯃꯤꯠ ꯇꯔꯥꯅꯤ ꯊꯝꯃꯁꯨ ꯀꯔꯤꯝ ꯇꯧꯗꯦ ꯃꯣꯏꯒꯤꯗꯨꯗꯤ ꯅꯣꯡꯉꯥꯜꯂꯒ ꯕꯔꯔ ꯄꯠꯊꯕꯤ
ꯎꯝ ꯑꯗꯣ ꯍꯤꯗꯥꯛ ꯀꯥꯞꯄꯒ ꯇꯧꯕꯩꯅꯦ ꯑꯗꯨꯕ ꯆꯥꯕꯁꯤꯅꯅꯦ ꯑꯩꯈꯣꯏꯗ
ꯑꯗꯒꯤ ꯁꯥ ꯃꯔꯣꯏꯁꯨ ꯑꯩꯈꯣꯏ ꯑꯩꯈꯣꯏ ꯁꯤꯗꯒꯤ ꯑꯁꯦꯡꯕ ꯑꯩꯈꯣꯏꯗ ꯁꯤꯗ ꯍꯨꯜꯂꯒ ꯇꯧꯔꯤꯁꯤ ꯗꯤ ꯃꯅꯝꯁꯦ ꯌꯥꯝ ꯅꯨꯡꯁꯤꯗ꯭ꯔꯥ ꯑꯗꯨꯒ ꯃꯣꯏꯅ ꯐ꯭ꯂꯥꯝ ꯁꯦꯝꯃꯒ ꯍꯥꯔ ꯍꯥꯞꯄꯒ ꯑꯗꯨꯒ ꯃꯥ ꯀꯩꯅꯣ ꯇꯧꯔꯒ ꯍꯥꯔ ꯍꯥꯞꯄꯒ ꯑꯗꯨꯒ ꯈꯨꯅꯤꯡ- ꯈꯨꯅꯤꯡꯃꯨꯛ ꯁꯥꯡ ꯉ ꯄꯨꯊꯣꯔꯛꯄꯗꯨꯅ ꯐꯖꯩꯅ ꯆꯥꯔꯦ꯫
ꯑꯥ
ꯑꯩꯈꯣꯏ ꯁꯤꯗꯒꯤ ꯐꯖꯅ ꯑꯩꯈꯣꯏꯅ ꯊꯥꯕ ꯃꯅꯥ ꯄꯤꯊꯣꯛ ꯄꯥꯛꯊꯣꯛꯄ ꯍꯛꯆꯥꯡꯗ ꯒ ꯌꯨꯕ ꯑꯩꯈꯣꯏꯅ ꯍꯦꯛꯄꯗꯒ ꯃꯅꯥꯖꯤ ꯌꯨꯗ꯭ꯔꯣ ꯇꯤꯡꯈꯪꯗꯖꯤ ꯃꯣꯏꯗꯨꯗꯤ ꯌꯨꯕꯤ ꯄꯣꯠ ꯅꯠꯇꯦꯕ꯫
ꯑꯣ ꯁꯥ ꯃꯔꯣꯏꯁꯤꯁꯨ ꯍꯥꯔ ꯍꯥꯞꯄꯦꯕ꯫
ꯍꯥ ꯃꯣꯏꯗꯤ ꯍꯥꯔꯅꯤ ꯀꯩꯅꯣ ꯐꯥꯔꯝ ꯁꯦꯝꯃꯒ ꯍꯥꯔ ꯍꯥꯞꯄꯤꯅꯤ꯫ ꯑꯗꯒꯤ ꯂꯣꯏꯅꯃꯛ ꯍꯤꯗꯥꯛ ꯀꯥꯞꯄꯤꯅꯤ꯫
ꯑ
ꯑꯗꯨꯅ ꯑꯈꯣꯏ ꯏꯄꯥ - ꯏꯄꯨ ꯍꯥꯛꯇꯛꯇꯒꯤ ꯍꯥꯎꯗꯒꯤ ꯉꯍꯥꯋꯥꯏ ꯍꯧꯖꯤꯛꯇꯤ ꯍꯥꯎꯖꯨ ꯑꯗꯨꯃꯥꯏꯅ ꯇꯧꯅꯔꯦꯗꯅ꯫
ꯎꯝ
ꯇꯧꯔꯤꯅꯤ ꯑꯗꯨꯅ ꯑꯩꯈꯣꯏꯅ ꯁꯤꯗ ꯑꯩꯈꯣꯏꯒꯤꯗ ꯐꯩꯖꯣꯜ ꯁꯦꯝꯃꯒ ꯑꯗꯨꯝ ꯍꯨꯜꯂꯤꯕ ꯄꯣꯠꯁꯤ ꯄꯩꯁꯥꯁꯨ ꯋꯥꯠꯇ꯭ꯔꯦ ꯈꯣꯔꯁꯥ - ꯄꯣꯠꯁꯥ ꯑꯗꯨꯒ ꯃꯅꯝꯖꯨ ꯍꯦꯛ ꯊꯪ ꯍꯦꯛꯄꯗ ꯑꯥ ꯌꯧꯒꯩ ꯅꯨꯡꯁꯤ ꯈꯤꯇꯪ ꯍꯥꯞꯄꯗ ꯃꯣꯏꯗꯨꯗꯤ ꯕꯣꯔꯥ ꯑꯃ ꯍꯥꯞꯆꯜꯂꯁꯨ ꯍꯪꯒꯥꯝ ꯊꯣꯡꯕꯗꯧ ꯇꯧꯔꯝꯃꯅꯤ꯫
ꯑꯣ ꯃꯅꯝꯖꯨ ꯆꯦꯟꯗꯦꯕ ꯍꯥꯏꯗꯤ ꯑꯗꯨꯝꯕ ꯆꯥꯕꯖꯤꯅ ꯑꯃꯨꯛ ꯏꯁꯥꯗ ꯁꯣꯛꯏꯅꯤꯖꯤ ꯃꯣꯏ ꯈꯪꯗꯦꯕ ꯍꯧꯖꯤꯛ ꯀꯦꯟꯁꯔ ꯁꯔ ꯅꯥꯕ ꯁꯨꯒꯔ ꯍꯥꯏꯕꯗꯤ ꯗꯥꯏꯕꯤꯇꯤꯁ ꯅꯥꯕꯖꯦ ꯁꯤ ꯌꯥꯝ ꯋꯥꯡꯉꯤ ꯖꯦ ꯁꯨꯝꯕ ꯑꯗꯨꯒꯨꯝꯕ ꯏꯝꯐꯥꯜ ꯂꯣꯝꯗ ꯁꯣꯝꯗ ꯂꯩꯕ ꯂꯩꯔꯒ ꯆꯥꯕ ꯂꯝ ꯂꯩꯇꯕ ꯃꯤ ꯖꯦ ꯁꯨꯝꯕꯅ ꯆꯥꯕꯖꯤꯅꯅꯦꯕ ꯑꯗꯨꯝꯕ ꯃꯣꯏꯅ ꯍꯥꯞꯆꯜꯂꯦ ꯖꯦ ꯈꯪꯗꯕ ꯐꯖꯩꯌꯅ ꯆꯥꯕꯖꯦ ꯃꯣꯏꯅ
ꯇꯧꯕ ꯅꯣꯡꯃꯩ ꯃꯅꯨꯡꯗ ꯈꯖꯤꯛ- ꯈꯖꯤꯛ ꯆꯥꯎ ꯍꯥꯏ ꯅꯄꯥꯛꯄꯤ ꯑꯣꯏꯔꯁꯨ ꯃꯔꯨ ꯑꯣꯏꯅ ꯅꯄꯥꯛꯄꯤ ꯅꯥꯀꯨꯞꯄꯤ ꯍꯧꯖꯤꯛꯇꯤ ꯐꯥꯅ ꯇꯧꯔ ꯇꯧꯔꯒ ꯍꯤꯗꯥꯛ ꯆꯥꯏꯔ - ꯆꯥꯏꯔꯒ ꯃꯌꯥꯝ ꯐꯔꯦꯅ ꯑꯩꯈꯣꯏꯗꯤ ꯑꯩꯈꯣꯏ ꯆꯥꯅꯕꯒꯤ ꯑꯗꯨꯝ ꯐꯖ ꯐꯖꯅ ꯊꯝꯅꯕꯅꯤꯅ
ꯎꯝ
ꯀꯩꯁꯨꯝ ꯇꯧꯅꯗꯦ ꯍꯧꯏ ꯐꯥꯔꯝ ꯇꯧꯔꯤꯁꯤꯡꯁꯤꯗꯤ ꯍꯤꯗꯥꯛ ꯉꯥꯛꯇꯅꯤꯗ
ꯎꯝ ꯑꯗꯒꯤ ꯐꯥꯔꯝꯗꯒꯤ ꯄꯨꯊꯣꯛꯑꯒꯅꯦ ꯂꯩꯔ ꯆꯥꯅꯩꯖꯤꯖꯨ ꯑꯥ
ꯎꯝ
ꯑꯗꯨꯅꯤ ꯏꯁꯥꯖꯦ ꯍꯥꯏꯗꯤ
ꯆꯥꯕꯕꯛꯇ ꯑꯈꯣꯏ ꯃꯊꯥ ꯁꯥꯏꯌꯦꯕ꯫
ꯑꯥ ꯑ ꯏꯁꯥꯅ ꯊꯥꯖꯔ ꯆꯥꯕꯅꯤꯅ ꯐꯩ ꯫ ꯑꯗꯨꯗꯤ ꯁꯣꯛꯇ꯭ꯔꯦꯗꯅ ꯏꯁꯥꯍꯩ ꯁꯣꯛꯇ꯭ꯔꯦ ꯐꯔꯦꯗꯅ꯫
ꯍꯧꯖꯤꯛ ꯈꯣꯡꯗ꯭ꯔꯨꯝ ꯃꯆꯥ ꯑꯃ ꯌꯣꯟꯅꯔꯤꯗꯣ ꯗꯨꯀꯥꯟꯗ ꯑꯩꯈꯣꯏꯖꯨ ꯑꯝ ꯊꯥꯏꯗꯅ ꯑꯗꯨ ꯑꯩꯈꯣꯏꯅ ꯊꯥꯕ ꯀꯥꯟꯗꯗꯤ ꯃꯥꯒꯤ ꯆꯥꯎꯕꯒꯤ ꯆꯥꯡꯗꯣ ꯍꯤꯗꯥꯛ ꯀꯥꯞꯇ꯭ꯔꯗꯤ ꯀꯩꯁꯨ ꯄꯥꯛꯆꯥꯎ ꯆꯥꯎꯄꯣꯟꯇꯦꯕꯥ꯫ ꯑꯗꯨꯒ ꯆꯔꯅꯤ ꯃꯣꯏ ꯍꯧꯖꯤꯛꯀꯥꯟꯁꯤ
ꯑꯥ
ꯀꯥꯞꯇꯕ ꯍꯤꯡꯒꯣꯟꯗ ꯈꯔ ꯊꯥ ꯆꯥꯔ
ꯆꯥꯒꯗꯕ ꯍꯤꯟꯖꯥꯡꯒꯥꯁꯦ ꯂꯝ ꯂꯩꯔꯗꯤꯀꯣ ꯍꯤꯡꯒꯣꯜꯗ
ꯃꯤꯅ ꯆꯥꯔꯁꯨ ꯑꯩꯈꯣꯏ ꯄꯣꯠ ꯆꯥꯕꯗꯤ ꯁꯣꯛꯑꯣꯏꯌꯦꯕ ꯑꯗꯣ ꯑꯩꯈꯣꯏ ꯈꯛꯇꯒꯤ ꯈꯟ ꯌꯥꯄꯣꯟꯇꯦ ꯇꯥꯏꯕꯥꯡꯄꯥꯟꯁꯤꯕꯨ ꯑꯩꯈꯣꯏ ꯈꯛꯇ ꯍꯤꯡꯍꯧ ꯌꯥꯕꯔ꯭ꯕ
ꯍꯍꯣꯏ ꯑꯗꯨꯃꯥꯏꯅ ꯈꯜꯂꯗꯤꯀꯣ ꯂꯝ
ꯎꯝ ꯃꯤꯖꯤ ꯑꯗꯨꯃꯥꯏꯅ ꯈꯟꯒꯗꯕꯅꯤ ꯃꯣꯏ ꯌꯣꯟꯕ ꯈꯛꯇꯒꯤ ꯄꯩꯁꯥ ꯈꯛꯇ ꯈꯟꯒꯅꯤ ꯑꯗꯨ ꯃꯣꯏꯖꯨ ꯑꯗꯨ ꯑꯗꯨꯃꯥꯏꯅ ꯃꯌꯥꯝ ꯇꯥꯟꯕꯗꯣ ꯍꯥꯏꯔꯤꯕ ꯆꯥꯔꯤꯕ ꯃꯣꯏꯖꯤꯖꯨ ꯃꯁꯥꯅ ꯆꯥꯗ꯭ꯔꯝꯅꯤꯅ ꯐꯅ ꯍꯤꯗꯥꯛ ꯀꯥꯞꯄꯁꯨ ꯑꯐ ꯑꯐ ꯐꯠ ꯍꯇ ꯗ ꯂꯩꯕꯗꯤ ꯍꯨꯟꯇꯣꯛꯄꯗꯤ ꯄꯥꯃꯨ ꯕꯅꯤ ꯃꯣꯏ ꯁꯣꯏꯥ ꯆꯥꯔꯝꯒꯅꯤ ꯀꯩꯔꯣꯜ ꯂꯩꯀꯥꯏ ꯃꯆꯤꯟ ꯃꯅꯥꯎ ꯁꯤꯗ ꯄꯤꯔꯝꯒꯅꯤ
ꯑ
ꯑꯗꯨꯅ ꯃꯥꯅ ꯃꯥꯅ ꯇꯥꯜꯂꯤ ꯄꯩꯁꯥꯗꯣ ꯍꯦꯟꯅ ꯆꯠꯂꯣꯏꯗ꯭ꯔꯣ
ꯎꯝ
ꯃꯣꯏꯅ ꯇꯥꯜꯂꯤꯕ ꯄꯩꯁꯥꯗꯨ ꯑꯃꯨꯛ ꯃꯣꯏꯅ ꯑꯃꯨꯛ ꯆꯠꯇꯣꯏꯅꯦꯕꯗꯣ ꯅꯥꯔꯛꯄꯗ ꯍꯥꯏꯗꯤ ꯌꯣꯟꯈꯤꯕꯒꯤ ꯈꯟꯗꯣꯛꯄ ꯊꯥꯕꯤ ꯑꯣꯏꯔꯁꯨ ꯃꯣꯏꯅ ꯍꯤꯗꯥꯛ ꯀꯥꯞꯄꯦ ꯈꯣꯡꯖꯨꯝ ꯑꯣꯏꯔꯁꯨ ꯑꯗꯒꯤ ꯑꯦꯅꯤ ꯃꯣꯏ ꯍꯤꯗꯥꯛ ꯈꯨꯗꯤꯡꯃꯛ ꯂꯣꯏ ꯀꯥꯞꯄꯦ ꯃꯣꯏ ꯕꯖꯥꯔꯗ ꯄꯨꯊꯣꯛꯑꯦ ꯑꯗꯨ ꯕꯖꯥꯔꯗ ꯄꯨꯊꯣꯛꯄꯗ ꯍꯥꯏꯗꯤ ꯑꯗꯨ ꯑꯣꯏꯌꯦꯅꯁꯨ ꯁꯒꯥꯏ ꯐꯖꯅ ꯁꯥꯗꯕ ꯑꯃꯒ ꯇꯧꯗꯕꯁꯨ ꯅꯠꯇꯦ ꯑꯩꯈꯣꯏ ꯃꯤ ꯄꯥꯝꯗꯦꯗꯅ ꯑꯗꯨ ꯃꯣꯏ ꯍꯨꯟꯗꯣꯛꯄꯗꯤ ꯗꯁꯕꯤꯟꯗ ꯍꯨꯟꯗꯣꯛꯄꯗꯤ ꯅꯠꯇꯕꯅꯤꯅ ꯃꯣꯏ ꯆꯥꯔꯤꯅꯦꯕ
ꯎꯝ
ꯑꯗꯨꯗꯤ ꯃꯣꯏꯅ ꯑꯗꯨꯅꯤ ꯃꯁꯥꯅ ꯊꯥꯛꯄ ꯂꯥꯡ ꯃꯁꯥꯅ ꯊꯨꯕ ꯍꯥꯏꯗ
ꯍꯣꯏ ꯌꯦꯡꯒꯗꯕꯅꯤ ꯏꯁꯥꯒꯤ ꯈꯇꯪ ꯈꯜꯂꯒ ꯇꯧꯕ ꯌꯥꯗꯦꯕ ꯑꯗꯨꯗꯤ ꯑꯗꯨꯃꯥꯏꯅ ꯁꯨꯃꯥꯏꯅ ꯄꯣꯠ ꯆꯩꯩ ꯎꯝ ꯑꯗꯣ ꯃꯤꯅ ꯈꯟꯗ꯭ꯔꯁꯨꯀꯣ ꯏꯁꯥꯅ ꯏꯁꯥꯅ ꯐꯕꯤꯔꯤꯗꯣ ꯑꯗꯨ ꯐꯩꯌꯦꯕ
ꯑꯝꯇ ꯈꯟꯅꯗ꯭ꯔꯤ ꯀꯅꯥꯁꯨ ꯀꯩꯁꯨ
ꯎꯝ
ꯑꯩꯈꯣꯏꯗꯤ ꯍꯩꯅꯧ ꯑꯣꯏꯁꯨ ꯌꯨꯝꯗ ꯄꯥꯟꯕ ꯑꯗꯨꯝ ꯆꯥꯖꯔꯦ ꯅꯠꯇ꯭ꯔꯥ ꯍꯤꯗꯥꯛ ꯀꯥꯞꯇꯕꯤ
ꯎꯝ
ꯂꯩꯕꯧ ꯍꯤꯗꯀ ꯀꯥꯄꯤ ꯇꯨꯃꯤꯟ ꯂꯩꯌꯨ
ꯑꯥ
ꯍꯧꯖꯤꯛꯀꯥꯟꯁꯤ ꯁꯅꯔꯩꯒꯁꯦ
ꯑꯥ
ꯑꯗꯣ ꯎꯝ ꯐꯖꯅꯕ ꯑꯗꯣ ꯃꯣꯏꯅ ꯍꯤꯗꯥꯛ ꯀꯥꯞꯇ꯭ꯔꯁꯨ ꯑꯩꯅ ꯎ ꯃꯣꯔꯣꯛꯀꯤꯅꯤ ꯅꯥꯄꯣꯝ ꯄꯔꯦꯡꯗꯨꯗ ꯊꯥꯖꯜꯂꯦꯕꯀꯣ ꯑꯁ ꯈꯨꯐꯖꯥ ꯑꯝ ꯌꯥꯝ ꯍꯤꯗꯥꯛ ꯀꯥꯞꯇ꯭ꯔꯁꯨ ꯐꯏ
ꯐꯖꯅꯕꯨ ꯁꯦꯕꯥ ꯇꯧꯕꯤꯔꯗꯤꯀꯣ ꯍꯤꯗꯥꯛ ꯈꯥꯇꯅ ꯐꯕ ꯅꯠꯇꯦꯗ ꯊꯥꯏꯅ ꯍꯤꯗꯥꯛ ꯊꯣꯛꯑꯝꯗꯔꯤꯕꯅꯤ ꯍꯧꯖꯤꯛ ꯆꯥꯎꯈꯠꯂꯛꯄꯩ ꯃꯇꯨꯡ ꯏꯟꯅ ꯁꯥꯏꯟꯁ ꯆꯥꯎꯈꯠꯂꯛꯑꯃꯦ
ꯍꯥꯏꯗꯤ ꯄꯣꯠꯇꯣ ꯍꯧꯒꯠꯂꯛꯄ ꯀꯥꯟꯗ ꯃꯥꯒꯤ ꯌꯨꯔꯤꯌꯥꯒꯨꯝꯕ ꯑꯗꯒꯤ ꯗꯥꯏꯃꯣꯟꯒꯨꯝꯕ ꯈꯔꯕꯨꯗꯤ ꯑꯗꯨꯝ ꯍꯥꯞꯄꯤ ꯇꯥꯕꯅꯤ ꯅꯠꯇ꯭ꯔꯥ ꯑꯗꯨꯗꯤ ꯄꯣꯠꯇꯨ ꯒꯤ ꯃꯥꯒꯤ ꯂꯩꯕꯥꯛ ꯂꯩꯍꯥꯎ ꯆꯤꯡꯈꯠꯅꯕ ꯄꯇꯥꯁ ꯀꯨꯝꯕ ꯈꯔ ꯑꯗꯨꯃꯥꯏꯅ ꯍꯥꯏꯗꯤ ꯑꯗꯨꯁꯨ ꯃꯄꯥꯟ ꯃꯍꯩ ꯂꯥꯛꯇ꯭ꯔꯤꯉꯩ ꯃꯈꯣꯡ ꯌꯥꯎꯔꯛꯄ ꯇꯥꯏꯃꯤꯡꯗꯨꯗ ꯈꯔ ꯑꯗꯨꯝ ꯍꯥꯞꯄꯤꯒꯗꯕꯅꯦꯕ ꯑꯗꯨꯗꯤ ꯂꯣꯏꯔꯦ ꯀꯩꯅꯣ ꯑꯗꯨꯗꯤ ꯀꯩꯁꯨ ꯁꯣꯛꯄ ꯅꯠꯇꯦꯗꯅ ꯍꯛꯆꯥꯡꯗ
ꯀꯥꯏꯗꯦꯗ ꯀꯥꯞꯄꯗꯤꯅꯦꯕ ꯃꯣꯏ ꯍꯤꯗꯥꯛ
ꯀꯥꯞꯄꯁꯤꯅꯤ ꯃꯣꯏꯒꯤ ꯆꯥꯎꯅꯕ ꯀꯥꯞꯄ ꯄꯠꯇꯅꯕ ꯀꯥꯞꯄ ꯐꯖꯅꯕ ꯀꯥꯞꯄ ꯊꯨꯅ ꯆꯥꯎꯅꯕ ꯀꯥꯞꯄ ꯎ ꯃꯣꯔꯣꯛꯀꯁꯦ ꯌꯦꯡꯉꯨꯅꯦ ꯕꯖꯥꯔꯗ ꯆꯥꯎꯋꯏ ꯐꯖꯅ ꯌꯣꯜꯂꯤꯗꯣ ꯎ ꯃꯣꯔꯣꯛꯀꯤ ꯑꯩꯈꯣꯏꯒꯤ ꯃꯀꯨ ꯀꯣꯠꯁꯟꯕꯒꯤ ꯖꯒꯥꯗꯨ ꯉꯣꯔꯣꯛ ꯔꯣꯛ ꯉꯥꯎꯔꯣꯛ ꯉꯧꯅ ꯂꯩꯕꯅꯤ ꯅꯣꯡꯇꯔꯁꯨ ꯑꯩꯈꯣꯏꯒꯤ ꯎꯃꯣꯔꯣꯛꯇꯤ ꯁꯤꯠ ꯅꯥꯟꯗꯦꯗꯅ
ꯑꯝ
ꯑꯗꯨꯅ ꯕꯖꯥꯔꯒꯤ ꯃꯣꯔꯣꯛꯀꯁꯦ ꯂꯩꯔ ꯆꯥꯕ ꯌꯥꯕ ꯅꯠꯇ꯭ꯔꯦ
ꯑꯩꯈꯣꯏꯗꯤ ꯂꯩꯔ ꯆꯥꯔꯤꯃꯤꯅꯦ ꯑꯗꯣ ꯑꯩꯈꯣꯏꯗꯤ ꯁꯣꯛꯇꯣꯏꯅꯦ ꯁꯣꯛꯇꯣꯏꯅꯦꯗꯤ ꯈꯪꯕꯀꯣ ꯑꯗꯣ
ꯑꯗꯨ ꯐꯖꯅ ꯇꯤꯡꯊꯣꯛ ꯏꯁꯤꯡꯗ ꯇꯤꯡꯊꯣꯛꯑꯣ ꯐꯖꯅ ꯆꯥꯝꯊꯣꯛꯑꯣ ꯅꯣꯡꯃ ꯐꯖꯅ
ꯑ ꯐꯖꯥꯅ ꯇꯤꯊꯣꯛꯑ ꯆꯥꯝꯊꯣꯛꯑꯒ ꯆꯥꯕꯀꯣ ꯀꯩꯁꯨ ꯁꯣꯛꯑꯣꯏꯌꯦꯕ ꯑꯩꯈꯣꯏꯁꯨ ꯑꯌꯥꯝꯕꯅꯗꯤ ꯂꯩꯗꯅꯕ ꯍꯥꯏꯗꯤ ꯂꯝ
ꯏꯃꯨꯡ ꯃꯔꯣꯏ ꯃꯄꯥꯛ ꯃꯅꯥ ꯃꯁꯤꯡ ꯈꯔꯗꯤ ꯑꯗꯨꯝ ꯆꯥꯔꯗꯝꯃꯤ ꯏꯃꯨꯡ ꯃꯅꯨꯡꯒꯤꯗꯃꯛꯇꯗꯤ
ꯎꯝ
ꯀꯩꯗꯧꯅꯤ ꯑꯩꯈꯣꯏ ꯁꯨꯃꯥꯏꯅ ꯂꯋꯥꯏ ꯊꯋꯥꯏꯗ ꯂꯩꯕꯁꯤꯗꯤ ꯀꯌꯥ ꯀꯥꯟꯅꯁꯨ ꯂꯩꯔꯒꯁꯨ ꯆꯥꯕꯁꯨ ꯅꯠꯇꯦꯗꯅ
ꯑꯥꯝ ꯂꯩꯔ ꯆꯥꯕꯗꯤ ꯇꯧꯅꯔꯦ ꯑꯗꯨꯅ ꯑꯗꯨꯝ ꯁꯨꯝ ꯑꯗꯣꯝꯅ ꯂꯩꯕ ꯃꯤꯁꯤꯅ ꯃꯁꯥꯁꯦ ꯁꯣꯛꯇꯦ ꯁꯣꯝ ꯥꯜ ꯄꯅ ꯃꯣꯏ
ꯂꯋꯥꯏ ꯊꯋꯥꯏꯗ ꯅꯥꯕ ꯃꯤꯁꯤꯡꯁꯤꯅ ꯀꯩ ꯕꯤ ꯄꯤ ꯁꯣꯞ ꯑꯃ ꯑꯃ ꯇꯧꯕ ꯍꯣꯏ ꯌꯥꯎꯗꯕꯗꯤ ꯌꯥꯎꯔꯤꯁꯤꯗꯤ ꯍꯦꯟꯖꯤꯟꯕ ꯌꯨ ꯊꯛ ꯄꯥ ꯅꯨꯨꯄꯥ ꯅꯍꯥꯗ ꯅꯨꯄꯤꯗ ꯑꯣꯏꯔꯒꯁꯨ
ꯎꯝ
ꯑꯗꯨꯝ ꯈꯔ ꯑꯗꯨꯝꯕꯒꯤꯅꯤ ꯅꯥꯗꯕꯕꯨꯗꯤ ꯂꯣꯏꯅ ꯐꯣꯏꯗꯅ ꯅꯥꯏꯅꯤ ꯑꯗꯨ ꯑꯣꯏꯔꯒꯁꯨ ꯈꯔ ꯍꯦꯟꯖꯤꯟꯕ ꯍꯥꯏꯕ ꯑꯃ
ꯎꯝ
ꯑꯗꯨꯅ ꯍꯣꯁꯄꯤꯇꯥꯜ ꯑꯃ ꯆꯠꯄꯥꯟꯗ ꯈꯍꯧ ꯇ ꯍꯧꯈ꯭ꯔꯦꯅꯦ ꯁ꯭ꯀꯨꯜ ꯐꯪꯉꯤ ꯍꯧꯖꯤꯛꯇꯤ ꯊꯤꯀꯥ ꯑꯣꯟꯅꯔꯦ ꯀꯩꯅꯣ ꯈꯨꯗꯤꯡꯒꯤ ꯁ꯭ꯀꯨꯜ ꯁꯥꯒꯠꯂꯦ
ꯎꯝ
ꯍꯣꯁꯄꯤꯇꯥꯜ ꯐꯪꯉꯤ
ꯎꯝ
ꯃꯆꯤ ꯈꯨꯗꯤꯡ ꯁꯒꯥꯠꯂꯦ
ꯑꯗꯨꯗꯤ ꯀꯥꯏꯗꯦ ꯁ꯭ꯀꯨꯜ ꯍꯣꯁꯄꯤꯇꯥꯜ ꯃꯌꯥꯝ ꯏꯟꯈꯠꯛꯄꯗꯤ ꯀꯥꯏꯗꯦ ꯍꯥꯏꯗꯤ ꯆꯥꯎꯈꯠ ꯑꯩꯈꯣꯏꯒꯤ ꯁ꯭ꯀꯨꯜ ꯃꯌꯥꯝ ꯂꯤꯡꯈꯠꯄꯗꯤ ꯀꯥꯏꯗꯦ ꯍꯣꯁꯄꯤꯇꯥꯜ ꯂꯤꯡꯈꯠꯄꯁꯨ ꯀꯥꯏꯗꯦ ꯍꯥꯏꯗꯤ ꯑꯊꯨ ꯑꯀꯥꯏꯗꯣ ꯅꯛꯅ ꯂꯩꯔꯗꯤ ꯐꯠ ꯐꯠ ꯅꯪꯉꯤꯗꯅ ꯁꯨꯝꯕꯒꯤ ꯕꯦꯅꯤꯐꯤꯠ ꯁꯤꯁꯨ ꯈꯟꯒꯗꯕꯅꯦꯕ ꯑꯥ ꯑꯅꯥꯕ ꯍꯦꯟꯒꯠꯂꯛꯄꯩ ꯍꯁ ꯅꯥꯕꯗ ꯑꯩꯈꯣꯏꯒꯤ ꯑꯊꯨ ꯑꯀꯥꯏꯗꯣ ꯅꯪꯉꯤꯗꯅ ꯅꯛꯅ ꯅꯛꯅ ꯂꯩꯔꯗꯤ ꯍꯥꯏꯗꯤ ꯑꯩꯈꯣꯏꯒꯤ ꯑꯦꯛꯁꯤꯗꯦꯟꯒꯨꯝꯕ ꯊꯣꯛꯑꯦ ꯍꯥꯏꯗꯤ ꯑꯥꯥ ꯇꯥꯅ ꯄꯨꯈꯠꯇ ꯏꯝꯐꯥꯜ ꯇꯥꯅ ꯑꯗꯨꯁꯨꯝꯕꯩ ꯑꯩꯈꯣꯏ ꯑꯅꯥꯛꯄꯗ ꯂꯩꯔꯗꯤ ꯐꯠ ꯐꯥꯁ ꯑꯦꯗꯠꯇꯣ ꯄꯤꯗꯅ ꯁꯨꯝꯕ ꯌꯦꯡꯒꯗꯕꯅꯤ ꯑꯗꯨꯝ ꯀꯥꯟꯅꯕꯗꯤ ꯂꯩꯔꯤꯕꯅꯤ
ꯀꯥꯟꯅꯕꯕꯨꯗꯤ ꯂꯩꯌꯦ ꯑꯗꯣ ꯁꯨꯝꯕꯗ ꯃꯔꯥꯡ ꯀꯥꯏꯔꯤꯕ ꯈꯣꯠꯂꯤꯁꯤꯡꯁꯦ
ꯑꯥ
ꯆꯥꯕ ꯊꯛꯄ ꯉꯥ ꯐꯧꯗ ꯑꯩꯈꯣꯏꯒꯤ ꯏꯦꯅ ꯆꯥꯗ꯭ꯔꯗꯤ ꯃꯤ ꯉꯥꯐꯧꯗꯤ ꯀꯩꯅꯣ ꯇꯧꯋ
ꯉꯥꯁꯦ ꯍꯧꯖꯤꯛ ꯍꯤꯗꯥꯛ ꯊꯥꯗꯔꯦꯕ ꯉꯥꯁꯦ ꯆꯝꯃꯦꯕ ꯉꯥꯁꯦ ꯍꯥꯎꯇ꯭ꯔꯦꯕ ꯉꯥ ꯑꯣꯏꯅ ꯆꯥꯕꯩ ꯃꯍꯥꯎꯁꯦ ꯂꯩꯇ꯭ꯔꯦꯕ ꯍꯣꯏ
ꯑꯗꯨ ꯑꯉꯥꯡꯁꯦ ꯇꯨꯝꯃꯦ ꯁꯨꯝꯃꯒꯦ ꯍꯌꯦꯡ ꯑꯃꯨꯛ ꯇꯧꯖꯔꯛꯑꯒꯦꯀꯣ
ꯍꯣꯏ ꯍꯣꯏ ꯍꯣꯏ
ꯎꯝ